ꯑꯥ ꯇꯥꯏꯌꯦ
ꯀꯩꯗꯧꯔꯝꯃꯤꯅꯣ?
ꯍꯤꯞꯄꯤꯌꯦ꯫ ꯅꯪꯗꯤ?
ꯎꯝ ꯑꯣ ꯑꯗꯨꯝ ꯄꯣꯊꯥꯔꯤꯑꯦ ꯑꯩꯁꯨ
ꯑꯣ ꯆꯥꯛꯇꯤ꯫
ꯆꯥꯛ ꯆꯥꯗꯔꯤꯌꯦ
ꯊꯦꯡꯉꯦꯅꯥ
ꯍꯣꯏ ꯑꯩ ꯃꯈꯣꯟ ꯐꯖꯅ ꯇꯥꯏꯌꯦꯀꯣ?
ꯇꯥꯏꯌꯦ
ꯑꯣꯀꯦ꯫ ꯍꯣꯏ ꯆꯥꯔꯕꯣ ꯅꯪꯗꯤ?
ꯑꯩꯗꯤ ꯉꯁꯥꯏ ꯅꯨꯡꯊꯤꯤꯟꯗ ꯈꯔ ꯊꯦꯡꯅ ꯆꯥꯕ ꯑꯗꯨꯒꯤ ꯑꯩ ꯆꯥꯛ ꯆꯥꯅꯤꯡꯗꯕ
ꯑꯣ ꯑꯩꯈꯣꯏꯗꯤ ꯆꯥꯗ꯭ꯔꯤ ꯀꯩ ꯃꯊꯦꯜ ꯍꯣꯠꯅꯔꯤꯒꯦ
ꯈꯪꯗꯦꯅꯤ ꯉꯁꯤ ꯅꯨꯃꯤꯠ ꯀꯔꯤ ꯑꯦꯟꯁꯥꯡ ꯊꯣꯡꯕꯖꯥꯠꯅ
ꯅꯪꯅ ꯊꯣꯡꯗꯅꯕ ꯖꯥꯗꯥ
ꯑꯥ ꯑꯩꯅ ꯊꯣꯡꯗꯕ ꯑꯩꯅ ꯈꯪꯗꯕ
ꯅꯪ ꯐꯦꯃꯤꯂꯤꯒ ꯂꯩꯕ꯭ꯔꯣ
ꯑꯩ ꯑ ꯐꯦꯃꯤꯂꯤꯒ ꯂꯩ
ꯑꯣ ꯀ ꯀꯗꯥꯏꯗ ꯂꯩꯒꯦ ꯅꯪꯗꯤ
ꯏ ꯐꯥꯟꯗ ꯂꯩꯌꯦ
ꯑꯣ ꯏꯝꯐꯥꯜ ꯀꯔꯤ ꯂꯩꯀꯥꯏꯗꯅꯣ
ꯑꯩꯁꯦ ꯀꯩꯅꯣ ꯁꯦꯟ ꯖꯣꯁꯦꯐ ꯁ꯭ꯀꯨꯜ ꯃꯅꯥꯛꯇ
ꯑꯣꯝ
ꯑꯗꯣ ꯀꯩꯅꯣ
ꯍꯣꯏ ꯍꯥꯏꯣ
ꯍ ꯌꯥꯗꯧ ꯃꯥꯟꯗꯦ ꯑ ꯀꯩꯗꯧꯔꯤꯅꯣ
ꯆꯥꯛ ꯆꯥꯔꯁ ꯍꯦꯟꯅ ꯑꯩꯁꯦ ꯆꯥꯛ ꯉꯥꯏꯔ ꯂꯩꯕ ꯂꯣꯏꯗ꯭ꯔꯦ ꯑꯩꯈꯣꯏꯁꯨ
ꯑꯣ ꯇ꯭ꯔꯦꯚꯂꯔ
ꯍꯣꯏ ꯇꯥꯡꯈꯨꯜꯅꯦ ꯑꯩꯗꯤ
ꯑꯣ ꯑꯣ ꯉꯁꯤ ꯉꯁꯤ ꯁꯤ ꯅꯨꯃꯤꯠꯁꯤꯇꯪ ꯀꯩꯅꯣꯒꯨꯝꯕ ꯈꯛꯇ ꯊꯦꯡꯅꯩꯀꯣ
ꯐꯔꯤ
ꯅꯦꯕꯒ ꯑꯗꯣ ꯑꯌꯥꯝꯕꯅ ꯇ꯭ꯔꯥꯏꯞ ꯉꯥꯛꯇ ꯊꯦꯡꯅꯩ
ꯅꯪꯗꯤ ꯃꯩꯇꯩꯔꯥ ꯅ ꯇꯥꯡꯈꯨꯣꯔꯥ
ꯇ꯭ꯔꯥꯅꯦ
ꯑꯣ ꯔꯤꯖ꯭ꯔꯥꯏꯕꯅ
ꯆꯣꯊꯠ
ꯑꯣ ꯆꯣꯊꯦ
ꯈꯪꯕ꯭ꯔꯥ
ꯈꯪꯉꯦ ꯈꯪꯉꯦꯗ ꯆꯥꯟꯗꯦꯜ ꯁꯥꯏꯠꯇꯒꯤꯔꯣ
ꯎꯝ ꯃꯥꯅꯦ
ꯎ ꯀꯣꯂꯦꯖ ꯇꯝꯃꯤꯔꯣ ꯅꯪ ꯍꯧꯟꯖꯤꯀꯥꯟ
ꯇꯝꯗꯦ ꯅꯣꯏꯈ꯭ꯔꯦ
ꯑꯣ ꯇꯝꯕ ꯂꯣꯏꯔꯦ ꯀꯩ ꯀꯣꯂꯦꯖ ꯅꯇꯥꯝ
ꯑꯩꯈꯣꯏ ꯃꯅꯥꯛ ꯇꯅꯤꯅ
ꯑꯣ
ꯑꯗꯨꯕꯨ ꯍꯧꯖꯤꯛꯅ ꯏꯝꯐꯥꯜꯗ ꯊꯕꯛ ꯃꯆꯥ ꯑ ꯃꯆꯥ ꯊꯤꯔꯒ ꯂꯩꯕ ꯆꯥꯎꯕꯗꯤ ꯅꯠꯇꯕ
ꯀꯔꯝ ꯀꯥꯟꯗ ꯂꯣꯏꯕ꯭ꯔꯣ ꯅꯪꯒꯤ ꯒ꯭ꯔꯦꯖꯨꯑꯦꯁꯟꯗꯤ ꯀꯔꯤ ꯆꯍꯤꯗꯣ ꯂꯣꯏꯕ꯭ꯔꯣ
ꯑꯩꯁꯦ ꯀꯩꯅꯣ ꯐꯧ ꯈꯛꯇꯪ ꯇ꯭ꯔꯥꯏ ꯇꯧꯔꯝꯃꯒ ꯑꯩ ꯑꯗꯨꯝ ꯇꯣꯛꯈ꯭ꯔꯦ ꯆꯥꯎ
ꯑꯣ ꯑꯣ ꯑꯣ
ꯀꯩ ꯋꯥꯔꯤ ꯁꯥꯟꯅꯁꯤꯔ ꯏꯕꯥꯅꯤꯁꯦ
ꯑꯗꯨ ꯀꯔꯤ ꯌꯦꯡꯕ꯭ꯔꯣ
ꯑꯩꯔꯥ ꯑꯩ ꯋꯥ꯭ꯔꯜ ꯀꯞ ꯁꯤ ꯌꯦꯡꯗꯦ ꯑꯗꯣ ꯔꯣꯅꯥꯜꯗꯣ ꯊꯣꯛꯄ ꯀꯥꯟꯗ ꯑꯗꯨꯝ ꯌꯦꯡꯕ
ꯉꯔꯥꯡꯗꯤ ꯌꯦꯡꯉꯝꯒꯅꯤꯗꯅ
ꯑ ꯉꯔꯥꯡꯗꯤ ꯌꯦꯡꯉꯦ
ꯑꯔꯥꯡ ꯔꯣꯅꯥꯜꯗꯣꯒꯤ ꯁꯅꯥꯕ ꯂꯩꯕꯅꯦ
ꯀꯩꯗꯩꯕ
ꯔꯣꯅꯥꯜꯗꯣꯒꯤ ꯃꯦꯠꯁ ꯂꯩꯕꯅꯦ ꯉꯔꯥꯡꯗꯤ ꯃꯥ ꯁꯥꯟꯅꯕꯅꯦ
ꯂꯩꯌꯦ ꯑꯗꯨ ꯀꯩꯒꯤꯅꯣ ꯈꯪꯗꯦ ꯔꯣꯅꯥꯜꯗꯣꯗꯨ ꯕꯣꯜ ꯃꯣꯏ ꯄꯔꯇꯤ ꯍꯥꯏ ꯅꯠꯇꯕꯒꯤꯔ ꯋꯥꯔꯜ ꯀꯞ ꯁꯨ ꯂꯧꯗꯤ ꯂꯧꯗ꯭ꯔꯤꯕꯅꯦꯕ ꯑꯗꯣ ꯑꯗꯨꯝ ꯁꯪ ꯃꯥꯒꯤ ꯃꯤꯆꯪ ꯆꯪꯅꯤꯡꯕꯗꯣ
ꯃꯥ ꯉꯔꯥꯡꯗꯨ ꯕꯣꯜꯗꯣ ꯐꯖꯅ ꯐꯪꯗꯕ ꯃꯥꯒꯤ ꯃꯥꯗꯣ ꯕꯣꯜ ꯄꯥꯁ ꯄꯤꯔꯛꯇꯕꯒꯤꯀꯣ
ꯎꯝ ꯑꯗꯨꯅꯤ ꯃꯥꯅ ꯃꯥ ꯈꯛꯇꯅ ꯍꯩꯕꯅ ꯌꯥ
ꯍꯣꯏ ꯑꯗꯨꯒ ꯍꯥꯟꯅꯗꯤ ꯌꯥꯝ ꯍꯩꯔꯝꯕꯅꯤ ꯍꯧꯖꯤꯛꯇꯤ ꯏꯃꯥꯁꯨ ꯍꯅꯨꯈ꯭ꯔꯕꯅꯤꯅ ꯆꯍꯤ ꯐꯣꯔꯇꯤ ꯋꯥꯟ ꯌꯧꯔꯕꯅꯤꯅ
ꯑꯗꯨꯅꯦ ꯂꯤꯈ꯭ꯔꯕꯅꯦ ꯎ ꯑꯩꯈꯣꯏ ꯃꯣꯟꯗꯗꯤ ꯆꯍꯤ ꯇꯔꯥ ꯍꯦꯟꯅ ꯍꯟꯕꯖꯠꯅꯦ
ꯍꯟꯅꯨꯈ꯭ꯔꯕꯅꯤꯅ ꯎꯄꯥꯏ ꯂꯩꯇ꯭ꯔꯦꯗꯣ ꯑꯗꯨ ꯑꯣꯏꯔꯁꯨ ꯌꯥꯔꯤꯌꯦꯗ ꯁꯟꯅꯕꯗꯤ
ꯍꯣꯏꯌꯦ ꯃꯁꯛꯁꯨ ꯅꯍꯥ ꯃꯥꯥꯜꯂꯤ
ꯍꯣꯏ ꯃꯥ ꯌꯥꯎꯕꯤꯒꯤ ꯑꯗꯨꯝ ꯌꯦꯡꯅꯤꯡꯉꯦꯗ ꯋꯥꯔꯜ ꯀꯞꯁꯨ ꯃꯦꯁꯤꯒ ꯃꯥ ꯌꯥꯎꯕꯤꯒꯤ ꯑꯗꯨꯕꯨ ꯃꯦꯁꯤꯒꯤ ꯐꯦꯟꯗꯤ ꯅꯠꯇꯦ
ꯃꯦꯁꯦ ꯄꯥꯝꯗ ꯄꯥꯝꯕ꯭ꯔꯥ
ꯃꯦꯁꯤꯒꯤ ꯐꯦꯟꯗꯤ ꯅꯠꯇꯦ ꯑꯩ ꯔꯣꯅꯥꯜꯗꯣ ꯑꯣꯏꯅ ꯔꯣꯅꯥꯜꯗꯣꯕꯨ ꯁꯞꯄꯣꯔꯠ ꯇꯧꯕ ꯍꯥꯏꯇꯥꯔꯦ
ꯎꯝ ꯑꯩꯁꯨ ꯔꯣꯅꯥꯜꯗꯣ ꯌꯥꯝ ꯄꯥꯝꯃꯦ ꯑꯗꯨꯗꯤ ꯃꯥꯒꯤꯗꯣ ꯁꯛꯇꯗꯤ ꯌꯥꯝ ꯀꯥꯛꯄ ꯃꯥꯟꯕꯅꯦꯕ
ꯑꯥ
ꯃꯤꯉꯣꯟ ꯃꯤꯉꯣꯟꯗ ꯎꯁꯤꯠ ꯇꯕ ꯃꯥꯟꯕꯅꯦ ꯑꯗꯣ ꯃꯤꯁꯤ ꯃꯉꯣꯟꯗꯒꯤ ꯃꯥꯟꯅꯗꯤ ꯈꯔꯗꯤ ꯀꯩꯅꯣ ꯇꯧꯕꯅꯦ
ꯍ ꯑ ꯋꯥꯔꯜ ꯀꯞꯁꯤ ꯃꯣꯏꯅ ꯂꯧꯈ꯭ꯔꯗꯤ ꯅꯨꯡꯉꯥꯏꯒꯅꯤꯅꯦ ꯄꯣꯔꯇꯨꯀꯜꯅ
ꯀꯥꯏꯗꯒꯤꯅ‌ꯣ ꯃꯪꯐꯥꯎ ꯃꯪꯗ꯭ꯔꯦ
ꯍꯝ ꯆꯥꯟꯁꯗ ꯥꯉꯔꯥꯡꯗ ꯃ‌ꯣꯏ ꯐꯖꯟꯅ ꯁꯟꯅꯗꯥꯕꯒꯤꯅꯦ
ꯑꯩꯗꯤ ꯈꯟꯗꯦ ꯅꯠꯇ‌ꯦ ꯆꯨꯝ ꯑꯩꯗꯤ ꯈꯟꯗꯦ ꯑꯣꯏꯗꯧ ꯃꯥꯟꯗꯦꯕ ꯉꯝ ꯗꯧ ꯋꯥꯟꯗ‌ꯦ
ꯍꯥꯏꯕ ꯉꯝꯗꯦꯗ ꯃꯣꯏꯗꯤ ꯉꯝꯕꯁꯨ ꯌꯥꯏ ꯉꯝꯗꯕꯁꯨ ꯌꯥꯏ
ꯑꯩ ꯃꯤꯒ ꯀꯩꯅꯣ ꯇꯧꯅꯔꯤꯅꯤ ꯃꯤꯁꯤꯒ ꯔꯣꯅꯥꯜꯗꯨꯒ ꯑꯩ ꯉꯝ ꯑꯩ ꯑꯩꯅ ꯉꯝꯃꯗꯤ ꯐꯥꯗꯣꯏꯅꯤ ꯐꯪꯅꯉꯥꯏ ꯑꯃ ꯂꯩꯌꯦꯕ
ꯑꯣ ꯕꯦꯠ ꯇꯧꯅꯕ
ꯆꯨꯝ ꯌ‌ꯦꯡꯒ‌ꯦ ꯐꯠ ꯐꯔ‌ꯦ ꯗꯨꯅꯦ
ꯑꯣ
ꯋꯥꯔꯜ ꯀꯞ ꯉꯝꯕ ꯉꯝꯗꯕꯗꯤ ꯅꯠꯇꯦ ꯑꯗꯨꯏꯁꯨ ꯂꯩꯗꯅ ꯃꯕꯥꯅꯤꯗꯁꯨ ꯉꯝꯗ꯭ꯔꯥ ꯃꯤꯁꯤꯒ ꯃꯕꯥꯅꯤ ꯉꯝꯗ꯭ꯔꯒꯁꯨ ꯄꯣꯏꯟ ꯍ‌ꯦꯟꯕ ꯇ
ꯍꯣꯏ
ꯑꯇꯣꯞꯄꯒꯤꯗ ꯊꯥꯅꯕ ꯅꯠꯇꯦꯕ ꯃꯣꯕꯥꯅꯤꯒ
ꯑꯣ
ꯑꯩꯅ ꯔꯣꯅꯥꯜꯗꯣ ꯇꯧꯕꯅꯦꯕ
ꯑꯩꯅ ꯃꯦꯁꯤꯒ ꯄꯣꯔꯇꯨꯒꯜꯒꯤ ꯇꯧꯔꯤꯅꯦ ꯕꯦꯠ ꯇꯧꯔꯤꯌꯦ ꯑꯩꯅ ꯃꯦꯁꯤꯒ ꯑꯦ ꯃꯦꯁꯤꯒ ꯍꯥꯏꯅꯦ ꯑꯥꯔꯖꯦꯟꯇꯤꯅꯥꯒ ꯄꯣꯔꯇꯨꯒꯜꯒ ꯀꯩꯒꯨꯝꯕ ꯑꯩ ꯑꯔꯖꯦꯟꯇꯤꯅꯥ ꯅꯪꯉꯝ ꯔꯗꯤ ꯋꯥꯔꯜ ꯀꯞ ꯑꯩꯅ ꯄꯤꯒꯗꯕ ꯑꯗꯨꯝ ꯑꯗꯨꯒ ꯄꯣꯔꯇꯨꯒꯜ ꯉꯝꯗ ꯑꯩꯉꯣꯟꯗ ꯄꯤꯒꯦ ꯇꯧꯕ
ꯑꯁ ꯑꯗꯨꯗꯤ ꯀ ꯃꯒ ꯂꯩꯌꯦ ꯀꯤꯅꯤꯡꯉꯥꯏ ꯂꯩꯌꯦ ꯍꯥꯏꯕꯗꯤ
ꯎꯝ
ꯉꯝꯗ꯭ꯔꯗꯤ ꯑꯅꯤꯃꯛ
ꯑꯅꯤꯃꯛ ꯉꯝꯗ꯭ꯔꯗꯤ ꯇꯣꯛꯄ ꯇꯥꯔꯦ ꯑꯗꯨꯅ
ꯑꯣ ꯑꯣ ꯑꯣ ꯑꯣ ꯑꯩꯈꯣꯏꯒꯤꯅ ꯑꯃꯨꯛꯀ ꯀꯝꯄꯜꯁꯔꯤꯒꯤ ꯋꯥꯅꯤꯕ
ꯑꯣ
ꯀꯝꯄꯜꯁꯔꯤ ꯋꯥꯅꯤ ꯍꯥꯏꯗꯤ ꯅꯣꯏꯒꯤꯅ ꯋꯥꯔꯜ ꯀꯞ ꯂꯧꯕ ꯍꯥꯏꯕꯅꯤꯗꯅ ꯂꯧꯗ꯭ꯔꯗꯤ ꯂꯣꯏ ꯈ ꯑꯩꯈꯣꯏꯒꯤꯅ ꯑꯃꯨꯛꯀꯥ ꯃꯤꯁ ꯁꯤꯒ ꯔꯣꯅꯥꯜ ꯙꯣꯅꯤꯒꯗ
ꯒꯣꯜ ꯆꯟꯗ
ꯀꯗ
ꯑꯣ ꯒꯣꯜ ꯆꯟꯕ ꯌꯥꯝꯕꯗꯣ
ꯎꯝ ꯑꯗꯨꯗꯅꯦꯕ ꯑꯗꯨꯗꯤ ꯑꯩꯗꯤ ꯑꯩꯗꯤ ꯌꯥꯝꯅ ꯃꯥꯡꯅꯉꯥꯏ ꯂꯩ ꯃꯤꯁꯤꯈꯣꯏꯗꯤ ꯅꯍꯥꯟꯒꯣꯜꯂꯍꯨꯝ ꯆꯟꯈꯤꯗꯥꯏꯅꯦ
ꯍꯌꯦꯡ ꯇ꯭ꯋꯦꯟꯇꯤ ꯇꯨꯗꯁꯨ ꯑꯃꯨꯛ ꯁ ꯂꯛꯈꯤꯅꯤ ꯆꯠꯂꯛꯀꯅꯤꯗ ꯔꯣꯅꯥꯜꯗꯣ
ꯍꯁ ꯐꯣꯟ ꯑ ꯃꯥꯁꯨ ꯅꯝꯕꯔ ꯂꯩꯔꯗꯤ ꯐꯣꯟ ꯑꯝꯇ ꯑꯩꯒꯤ ꯄꯩꯁꯥꯃꯥꯡꯉ ꯃꯅꯨꯡꯉꯥꯏꯅꯤ ꯑꯃꯗ ꯃꯖꯦꯗ ꯁꯗꯥꯅ ꯍꯥꯏ ꯍꯗ꯭ꯔꯣ ꯁꯤ ꯑꯩ ꯆꯣꯞꯄ ꯇꯥꯔꯦ ꯀꯃꯥꯏꯅ ꯇꯧꯗꯣꯏꯅꯣ ꯑꯩꯈꯣꯏꯗ ꯑꯦ ꯑꯗꯨꯕꯨꯗꯤ ꯆꯍꯤ ꯀꯩꯅꯣꯒꯤ ꯃꯅꯨꯡꯗ ꯑꯃꯛ ꯑꯃꯛ ꯈꯛꯇꯕꯨ ꯅꯠꯇ꯭ꯔꯥ
ꯑꯣ ꯀꯔꯤ ꯍꯥꯏꯦꯕ
ꯑꯗꯨꯕꯨꯗꯤ ꯀꯩꯁꯨ ꯋꯥꯈꯜ ꯋꯥꯅꯉꯥꯏ ꯅꯨꯡꯉꯥꯏꯇꯅꯉꯥꯏꯒꯤ ꯂꯩꯇꯦꯕ
ꯑꯥ ꯆꯍꯤ ꯃꯔꯤꯒꯤ ꯃꯇꯨꯡꯟꯅ ꯇꯝꯃꯤꯅꯤꯅ
ꯑꯗꯨꯅꯦ ꯅꯣꯡꯃ ꯐꯗꯣ ꯃꯥꯡꯕꯗ ꯀꯩꯝꯇ ꯀꯥꯏꯗꯦꯕ
ꯎꯗ
ꯅꯪꯗꯤ ꯀꯩ ꯑ ꯀꯩ ꯍꯣꯅꯔꯤꯅꯣ
ꯑꯩꯁꯦ ꯑꯦꯛꯖꯥꯝ ꯊꯥꯕꯅꯤꯅ ꯑꯦꯛꯖꯥꯝ ꯊꯥꯔ ꯂꯩꯕ ꯍꯥꯏꯇꯥꯔꯦ
ꯀꯥꯏꯗ
ꯁꯤꯂꯣꯡꯗ
ꯑꯣ ꯁꯤꯂꯣꯡ ꯗꯩꯔ ꯐꯣꯟ ꯇꯧꯔꯛꯏꯁꯦ
ꯍꯣꯏ
ꯑꯣ ꯌꯥꯝ ꯐꯩꯌꯦ
ꯍꯧꯖꯤꯛ ꯐꯃꯨꯡ ꯁꯤꯂꯣꯡꯗ ꯐꯃꯨꯡꯗ ꯇꯨꯝꯃꯒ ꯇꯧꯔꯤꯅꯤ ꯆꯥꯛꯂꯝ ꯍꯥꯏ ꯂ ꯑꯩ ꯍꯣꯁꯇꯦꯜꯗ ꯂꯩꯕ ꯍꯣꯁꯇꯦꯜꯗ ꯍꯥꯏꯔꯗꯤ ꯄꯤ ꯖꯤꯗ
ꯅꯪ ꯀꯩ ꯇꯝꯃꯤꯅꯣ
ꯑꯩ ꯇꯝꯕ ꯂꯣꯏꯔꯦ ꯑꯗꯨꯕꯨ ꯑꯗꯨꯝ ꯑꯦꯛꯖꯥꯝ ꯊꯥꯕ ꯑꯣꯏꯅꯀꯣ ꯑꯩ ꯃꯥꯁꯇꯔ ꯇꯝꯕ ꯍ ꯑꯦꯒꯖꯥꯝ ꯊꯥ ꯑꯣꯏꯅ ꯁꯤꯗ ꯑꯗꯨꯝ ꯍꯣꯁꯇꯦꯜ ꯂꯩꯕ ꯍꯥꯏꯇꯥꯔꯦ ꯏꯝꯐꯥꯜꯗ ꯂꯩꯅꯤꯡꯗꯕ ꯏꯃꯥꯟꯅꯕ ꯈꯣꯏ ꯌꯥꯝꯕꯅꯤꯅ ꯑꯗꯨꯝ ꯊꯣꯛꯄ ꯂꯥꯏꯔꯤꯛ ꯄꯥꯕ ꯇꯞ ꯇꯧꯕꯕꯣ
ꯎꯝ
ꯁꯛꯆꯨꯋꯦꯜꯗ ꯂꯩꯔꯒ ꯑꯦꯛꯖꯥꯝ ꯊꯥꯔꯤꯅꯤꯗ ꯁꯤꯗ ꯑꯉꯥꯡꯁꯤꯡꯒ ꯂꯩꯃꯤꯟꯅꯔꯕ
ꯐꯩꯌꯦ ꯐꯩꯌꯦ ꯑꯩꯈꯣꯏꯗꯤ ꯂꯥꯏꯔꯤꯛꯁꯨ ꯇꯝꯃꯗꯁꯨ ꯑꯣꯏꯔꯔꯣꯏ
ꯌꯥꯗꯦꯕ ꯀꯣꯛ
ꯇꯝꯕꯨ ꯇꯝꯃꯗꯤ ꯍꯣꯠꯅꯔꯗꯤ ꯀꯩꯅꯣꯅꯦ ꯑꯣꯏꯔꯛꯀꯅꯤ ꯃꯤ ꯑꯣꯏꯔꯛꯀꯅꯤ ꯀꯩꯅꯣ
ꯑꯗꯨꯏꯁꯨ ꯊꯥꯖꯕꯒꯤ ꯋꯥꯡꯃꯗ ꯂꯩꯈ꯭ꯔꯕ
ꯍ
ꯄꯩꯁꯥ ꯇꯤꯡꯅꯤꯉꯥꯏ ꯅꯠꯇ꯭ꯔꯣ ꯑꯩꯈꯣꯏ ꯅꯣꯏ ꯃꯆꯤꯟ ꯃꯅꯥꯎ ꯀꯌꯥꯅꯣ
ꯑꯈꯣꯏ ꯑꯦ ꯑꯩꯈꯣꯏꯗꯤ ꯃꯔꯤ ꯑꯣꯏꯌꯦ ꯅꯣꯏꯗꯤ
ꯎꯝ ꯅꯨꯄꯥ ꯀꯌꯥ ꯅꯨꯄꯤ ꯀꯌꯥ
ꯅꯨꯄꯥ ꯑꯍꯨꯝ ꯅꯨꯄꯤ ꯑꯃ ꯑꯩ ꯌꯨꯝꯊꯛꯇ ꯏꯌꯥꯝꯕ ꯑꯃ ꯂꯩꯌꯦ
ꯑꯩꯅ ꯑꯩꯅ ꯅꯨꯄꯤ ꯑꯅꯤ ꯅꯨꯄꯥ ꯑꯃ ꯑꯩꯅ ꯌꯥꯏꯃ
ꯑꯣ ꯑꯗꯨꯗꯤ ꯃꯥꯟꯅꯩꯅꯦ ꯏꯕꯥꯅꯤ ꯑꯩꯁꯨ ꯃꯌꯥꯏꯅꯦ
ꯑꯩ ꯑꯃꯨꯛꯀ ꯇꯧꯔꯛꯀꯦꯀꯣ
ꯇꯧꯔꯣ ꯇꯧꯔꯣ